ꯀꯗꯔꯅ
ꯀꯔꯤꯁꯨ ꯇꯧꯗꯦ ꯅꯪꯗꯤ
ꯑꯔꯤꯁꯨ ꯀꯩꯁꯨ ꯇꯧꯗꯦ
ꯎꯝ
ꯂꯟꯁ ꯇꯔꯔꯕꯣ
ꯆꯥꯔꯦ ꯅꯇ
ꯀꯁꯨ ꯆꯥꯦ ꯀꯔꯤ ꯆꯥꯥꯏꯒꯦ
ꯏꯗꯤ ꯁꯀꯨꯠ ꯀꯆꯥ
ꯑꯣ ꯑꯩꯈꯣꯏꯗꯤ ꯆꯤꯟꯁꯨ ꯆꯥꯔꯦ
ꯁꯤꯟꯖꯨ ꯀ꯭ꯔꯤꯅꯆꯤꯡꯕ
ꯀꯣꯕꯤꯒꯤꯁꯤꯡꯁꯨ ꯆꯥꯏꯌꯦ
ꯑ ꯍꯥꯎ ꯀꯅꯤ
ꯍꯣꯏ ꯍꯋꯋꯦ ꯎꯝ
ꯍꯧꯖꯤꯛ ꯀꯩꯔꯤ ꯇꯕ꯭ꯔ
ꯍꯧꯖꯤꯛ ꯂꯟꯁ ꯆꯠꯊꯣꯛꯑꯒ ꯑꯗꯨꯝ ꯐꯝꯃꯦ
ꯑꯣ
ꯅꯪꯪꯗꯤ
ꯑ ꯑꯁꯁꯨ ꯊꯥꯏ
ꯀꯅꯥ ꯂꯩꯕꯅꯣ ꯍꯧꯖꯤꯛ
ꯑꯩꯒꯤ ꯏꯃꯥꯟꯅꯕꯤꯁꯤꯡꯅ ꯂꯩ ꯂꯩꯌꯦ
ꯑꯣ
ꯎꯝ
ꯎꯝ ꯑꯗꯨ ꯑꯣꯏꯄꯗ ꯅꯪꯗꯤ ꯐꯨꯠꯕꯣꯜꯒꯨꯝꯕ ꯌꯦꯡꯕ꯭ꯔꯣ
ꯎꯝ ꯍꯣꯏ ꯌꯦꯡꯕꯅꯦ
ꯀꯔꯝꯕ ꯀꯟꯇ꯭ꯔꯤ ꯁꯞꯄꯣꯔꯠ ꯇꯧꯕꯅꯣ
ꯍꯥꯏꯗꯤ ꯄꯣꯔꯇꯨꯒꯦꯜ ꯀ ꯐ꯭ꯔꯥꯟꯁ
ꯑꯣ ꯑꯩꯗꯤ ꯑꯔꯖꯦꯟꯇꯤꯅꯥꯒ ꯅꯣꯔꯋꯦ
ꯑꯥ
ꯑꯦꯅꯦꯃꯤ ꯑꯣꯏꯕ ꯇꯥꯔꯦꯕꯅꯤ
ꯍꯣꯏ ꯑꯦꯅꯤꯃꯤꯅꯦ
ꯉꯔꯥꯡ ꯌꯦꯡꯕ꯭ꯔꯣ
ꯎꯝ ꯉꯔꯥꯡ ꯌꯦꯡꯗꯦ ꯋꯥꯕ ꯀꯦ ꯇꯈꯦ ꯑ ꯍꯣꯏ ꯌꯦꯡꯒꯅꯦ
ꯅꯨꯡꯉꯥꯏꯔꯦ ꯑꯩꯗꯤ ꯌꯦꯡꯉꯣꯏ ꯋꯥꯏꯌꯦ ꯑꯩꯗꯤ ꯇꯨꯝꯅꯤꯡꯉꯦ
ꯍꯣꯏ
ꯂꯎ ꯇꯕꯣ ꯅꯩꯗ
ꯍꯥ
ꯑꯗꯨꯧ ꯇꯧꯕ꯭ꯔꯣꯕ ꯐꯤꯜ ꯐꯤꯜ ꯇꯧꯕ꯭ꯔꯣꯕ
ꯑ ꯑ ꯑ ꯑꯪ ꯍꯣꯏ ꯇꯧꯋꯦ
ꯇꯧꯕ꯭ꯔꯣ
ꯍꯣꯏ ꯇꯧꯋꯦ
ꯑ
ꯉꯔꯥꯡꯁꯨ ꯆꯠꯂꯦ ꯉꯁꯤꯗꯤ ꯄ꯭ꯔꯦꯁ ꯇꯧꯋꯦ
ꯑꯥ
ꯑꯩꯈꯣꯏꯗꯤ
ꯑꯩꯈꯣꯏꯁꯨ ꯇꯧꯋꯦ ꯑꯩꯈꯣꯏꯗꯤ ꯌꯥꯝ ꯆꯥꯎꯋꯦ
ꯑꯣ
ꯑꯩꯗꯤ ꯆꯥꯎꯥꯕ ꯄꯤꯛꯄ꯭ꯔꯣ
ꯑꯩꯈꯣꯏꯒꯤꯗꯤ ꯆꯥꯎꯗꯦ
ꯑꯥ
ꯅꯨꯡꯉꯥꯏꯕ꯭ꯔꯥ
ꯈꯤꯇ ꯇꯧꯕ꯭ꯔꯣ
ꯑ ꯍꯣꯏ ꯑꯩꯈꯣꯏꯒꯤ ꯐꯦꯝꯗꯤꯗ
ꯑ ꯋꯥꯏꯗ ꯂ ꯆꯠꯄꯗꯤ
ꯍꯣꯏ ꯋꯥꯏꯦ ꯂꯣꯏꯔꯕ꯭ꯔꯥ ꯑꯗꯨꯗꯤ ꯅꯣꯏꯒꯤ
ꯑꯩꯈꯣꯏꯒꯤ ꯂꯣꯏꯗ꯭ꯔꯤ ꯅꯦꯛꯁ ꯋꯤꯀꯨꯝꯕ ꯂꯣꯏꯒꯅꯤ
ꯑꯣ ꯑꯩꯈꯣꯏꯒꯤꯗꯤ ꯂꯣꯏꯔꯦ
ꯑꯁꯅꯉꯥꯏꯥꯏꯗꯦ
ꯍꯣꯏ ꯅꯨꯡꯉꯥꯏꯔꯦ ꯅꯔꯪꯅ ꯂꯣꯏꯔꯦ ꯋꯥꯏꯑ ꯍꯣꯏ
ꯎꯝ
ꯍꯌꯦꯡꯗꯤ ꯄꯣꯊꯥꯔꯤꯅꯤꯦ ꯍꯣꯏ ꯎ ꯅꯪꯗꯦ ꯆꯠ ꯀꯦꯔ
ꯑꯍꯣꯏ ꯍꯌꯦꯡ ꯆꯠꯇꯣꯏꯅꯦ ꯉꯁꯤ ꯉꯁꯤꯗꯤ ꯄꯣꯊꯈ꯭ꯔꯦ ꯑꯗꯨꯒꯤ ꯍꯌꯦꯡ ꯆꯠꯇꯣꯏꯅꯦ
ꯑꯥ
ꯆꯠꯠꯇꯕ ꯌꯥꯔꯣꯏꯦ
ꯍꯣꯏ ꯋꯥꯒꯤꯅꯦ
ꯎꯝ
ꯉꯁꯤ ꯆꯔꯆ ꯆꯠꯄ꯭ꯔꯥ
ꯆꯠꯇꯦ ꯅꯣꯏꯗꯤ
ꯎꯝ ꯑꯩꯣꯏꯠꯁꯨꯠ ꯆꯠꯇꯦ ꯋꯥꯕꯒꯤ
ꯑ ꯑꯩꯈꯣꯏꯁꯨ ꯍꯧꯒꯠꯄ ꯊꯦꯡꯈ꯭ꯔꯕꯒꯤ ꯆꯠꯇ꯭ꯔꯦ
ꯍꯣꯏ
ꯑꯗꯨꯗꯤ ꯉꯁꯤ ꯀꯩꯀꯩ ꯇꯧꯋꯦꯅꯣ
ꯀꯁꯤꯤ ꯇꯧꯗꯦ
ꯑꯣ
ꯇꯨꯝꯃ꯭ꯔꯒ ꯂꯩꯌꯦ
ꯑꯣ ꯑꯩꯈꯣꯏꯁꯨ ꯐꯤ ꯃꯌꯥꯝ ꯁꯨꯗꯣꯛꯈ꯭ꯔꯦ ꯑꯗꯨꯒ ꯏꯃꯥꯟꯅꯕꯤ ꯑꯩꯈꯣꯏꯗ ꯁꯤꯡꯖꯨ ꯆꯥꯕ ꯆꯠꯂꯦ ꯑꯗꯨ ꯈꯛ
ꯎꯉꯥꯏꯔꯦ
ꯎꯝ ꯅꯪꯗꯤ ꯎꯝ ꯀꯩꯕ ꯗ꯭ꯔꯃꯥꯒꯨꯝꯕ ꯌꯦꯡꯕ꯭ꯔꯣ
ꯎꯝ ꯗ꯭ꯔꯃꯥ ꯍꯧꯖꯤꯛꯀꯥꯟ ꯑꯩ ꯄ꯭ꯂꯦꯟꯇꯣꯝ ꯂꯌꯔ ꯍꯥꯏꯕꯗꯨ ꯈꯪꯕꯅ
ꯑꯥ ꯑꯥ ꯁꯦꯟ ꯇꯣꯝ ꯂꯣꯣꯌꯔ
ꯑꯥ ꯑꯥ ꯍꯣꯏ ꯍꯣꯏ ꯐꯅ ꯇꯧꯝ ꯂꯩꯑꯦ
ꯑ ꯑꯗꯨꯗꯤ ꯑꯔꯤꯕ ꯅꯠꯇ꯭ꯔꯣ
ꯍꯣꯏ
ꯂꯦꯇꯦꯁꯀꯨꯝꯕ ꯌꯦꯡꯕ ꯌꯥꯗ꯭ꯔꯣ
ꯎꯝ ꯀꯃ ꯂꯩꯦ ꯇꯁ ꯑꯗꯨ ꯂꯣꯏꯔꯒ ꯌꯦꯡꯒꯅꯤ ꯑ ꯅꯗꯤ ꯀ꯭ꯔꯤ ꯌꯦꯕꯠ
ꯑꯩꯗꯤ ꯍꯧꯖꯤꯛꯀꯥꯟ ꯌꯦꯡꯗꯦ ꯑꯗꯨ ꯕꯨꯨꯔꯖꯤ ꯍꯜꯁꯇ ꯌꯦꯡꯉꯦ ꯎ ꯍꯧꯖꯤꯛ ꯎꯝꯦꯟ ꯑꯗꯨꯗꯣ
ꯍꯣꯏ ꯍꯣꯏ
ꯑꯥ ꯑꯗꯨꯁꯨ ꯌꯥꯝ ꯑꯥ ꯌꯥꯝ ꯐꯖꯩ ꯑꯗꯨꯗ ꯑꯗꯨꯒ ꯑꯃ ꯀꯔꯤ ꯍꯥꯏꯕ ꯁꯤ ꯑꯦꯠꯕꯣꯔꯇꯨꯃꯔꯣ
ꯑꯣ
ꯑꯗꯨꯁꯨ ꯐꯖꯩ ꯑꯥ ꯑꯥ ꯑꯗꯨꯁꯨ ꯐꯖꯩꯌꯦ ꯑꯗꯨꯒ ꯑꯃ ꯂꯞ ꯏꯟꯁꯤꯡ ꯍꯥꯏꯅ
ꯀ ꯀꯣꯔꯦꯟ ꯀꯌꯥꯔꯥ ꯆꯥꯏꯅꯤꯖ ꯀ
ꯀꯣꯔꯤꯌꯟꯒꯤꯅꯤ ꯑꯗꯨꯁꯨ ꯑꯦꯄꯤꯁꯣꯠ ꯑꯃꯈꯛꯇ ꯔꯤꯂꯤꯁ ꯇꯧꯕꯅꯦ
ꯑꯣ ꯊꯝꯇꯥꯏ
ꯎꯝ ꯑꯗꯨꯒꯨꯝꯕ ꯑꯗꯨꯝ ꯌꯦꯡꯕꯅꯦ ꯇꯥꯕꯣ ꯍꯜꯂꯣ ꯑꯩ ꯇꯥꯗ꯭ꯔꯦ ꯅꯪ ꯇꯥꯕ꯭ꯔꯣ ꯗꯤ ꯌꯥ ꯑꯗꯨ ꯑꯗꯨ ꯃꯥꯂꯦ ꯇꯥꯕꯣ ꯇ